ꯇꯔꯛ
ꯑꯕꯣ ꯑꯩ ꯀꯩꯗꯧꯔꯦ ꯍꯥꯏꯕꯅꯣ ꯉꯁꯥꯏ ꯀꯩꯗꯧꯔꯦ ꯍꯥꯏꯕꯅꯣ ꯑꯩꯁꯤꯕꯣ
ꯃꯀꯞꯅꯤꯡꯕ ꯑꯃ ꯌꯥꯎꯁꯜꯂꯑꯦ
ꯎꯝ ꯑꯩ ꯎꯝ
ꯎ
ꯎꯝ ꯀꯪ ꯃꯄꯔꯁ
ꯆꯥꯛ ꯅꯨꯡꯊꯤ ꯋꯥꯏꯗ ꯆꯥꯗꯣꯏꯔꯣ
ꯆ ꯊꯣꯡꯕꯥ ꯑꯣꯗ ꯆꯥꯅꯤꯗ
ꯊꯨ ꯁꯥ ꯊꯣꯛ ꯎ ꯁꯥꯕ
ꯍꯥ
ꯅꯨꯡꯁꯥ ꯊꯣꯛꯄ꯭ꯔꯥꯕ
ꯅꯨꯡꯁꯥ ꯊꯣꯛꯇꯦ ꯉꯁꯤ ꯈꯔ ꯅꯨꯡꯉꯥꯏ ꯑꯗꯨꯒꯤ
ꯎꯝ ꯁꯤꯗꯁꯨ ꯅꯣꯡ ꯃꯥꯡꯉꯤ
ꯑ ꯎꯨꯝ ꯁꯥꯔꯦ ꯑꯗꯣ ꯑꯣꯟꯖꯥꯛꯅꯦ ꯍꯥ
ꯀꯏ ꯄꯕꯣ
ꯐꯅꯤꯡꯉꯥꯏ ꯇꯧꯔꯗꯕꯅꯤ
ꯄꯁ ꯂꯧꯧꯔ ꯍꯁꯦ ꯈꯔ ꯈꯔꯔ
ꯑ ꯑꯗꯨꯅꯦ ꯅꯪꯗꯤ ꯄꯥꯕ꯭ꯔꯣ
ꯑꯩꯗꯤ ꯀꯩ ꯄꯥꯗꯣꯏꯅꯣ ꯄꯥꯅꯤꯡꯉꯥꯏ ꯂꯩꯇ꯭ꯔꯦ
ꯅꯪ ꯂꯣꯏꯆꯔ ꯇꯧꯒꯦꯔꯣ
ꯍꯥꯎꯗ꯭ꯔꯦ
ꯍꯟꯗꯛꯇ ꯇꯧꯗꯣꯏꯔꯥ ꯅꯠꯇ꯭ꯔꯣ ꯃꯊꯪꯗꯔꯣ
ꯎꯨꯡꯀꯣ
ꯀꯥꯏꯗ ꯃꯨꯗꯔꯣ
ꯈꯪꯗꯦ ꯑꯩꯗꯣ ꯎꯝ ꯈꯂꯛꯄ ꯑꯝꯇꯗꯤ ꯇꯧꯔꯅꯤ ꯑꯗ
ꯑꯗꯣ ꯑꯦꯟꯇ꯭ꯔꯥꯟꯁ ꯊꯥꯗꯣꯏ ꯅꯠꯇ꯭ꯔꯣ ꯑꯗꯨ ꯆꯪꯕ ꯀꯥꯟꯗ
ꯊꯥꯀꯦ
ꯍꯥꯥꯈ꯭ꯔꯦ
ꯑꯥ
ꯑꯗꯣ ꯀꯋꯦꯠ ꯍꯥꯏꯕ꯭ꯔꯥ ꯑꯗꯨ ꯊꯥꯔꯗꯤ ꯑꯦꯟꯇ꯭ꯔꯥꯟꯁ ꯊꯥꯔꯣꯏꯗ꯭ꯔꯣ
ꯁꯥꯖꯒꯤ ꯃꯥꯥꯡꯗ ꯅ ꯌꯦꯗ
ꯎꯝ
ꯁꯨ ꯈꯥꯎꯗꯦ ꯍꯥꯏꯗꯣꯏ ꯈꯪꯗ꯭ꯔꯦ ꯀꯃꯥꯏꯅ ꯇꯧꯗꯣꯏꯅꯣ
ꯎꯝ ꯑꯩ ꯏꯃꯥꯟꯅꯕꯤ ꯑꯃꯁꯨ ꯇꯧꯅꯤꯡꯉꯥꯏ ꯍꯥꯏꯕ
ꯀꯥꯏꯗ
ꯎꯝꯗ
ꯑꯣ ꯅꯃꯥꯟꯅꯕꯤ ꯍꯥꯟꯅ ꯄꯨꯜꯂꯛꯄꯨꯔꯣ ꯅꯠꯇ꯭ꯔꯒꯅ ꯀꯔꯝ ꯀꯥꯟꯗ ꯄꯨꯟꯕ ꯅꯃꯥꯟꯅꯕꯤ ꯑꯣꯏꯗꯣꯏꯅꯣ
ꯑꯧ ꯑꯧ ꯑꯧ ꯊꯥꯏꯅꯒꯤꯗꯣ ꯀꯩꯅꯣ ꯃꯁꯝ ꯈꯣꯏꯕꯤꯗꯣ
ꯑꯣ ꯑꯩꯈꯣꯏꯒꯤ ꯀꯩꯅꯣꯗ ꯃꯈꯥꯗ ꯇꯝꯃꯤꯟꯅꯕꯗꯣ ꯅꯠꯇ꯭ꯔꯣ ꯃꯥ ꯁꯤꯗ ꯇꯝꯕꯗꯣ ꯅꯠꯇ꯭ꯔꯒꯗ ꯅꯣꯏ ꯂꯩ ꯀꯥꯏꯒꯗꯨꯔꯥꯕ
ꯑꯩꯈꯣꯏ ꯍꯦꯛ ꯂꯩꯀꯥꯏꯃꯛꯇꯤ ꯅꯠꯇꯦ ꯕꯖꯥꯔ ꯃꯅꯥꯛꯀꯤ ꯃꯥ ꯀꯩꯅꯩꯅꯣ ꯇ ꯒ꯭ꯔꯦꯠ ꯊꯥꯏꯌꯦꯦ ꯍꯥꯏꯌꯦ ꯑꯗꯨꯗꯨꯗꯤ ꯃꯥꯒꯤ ꯃꯥꯔꯛꯇꯨꯅ ꯑꯣꯏꯗꯣꯛ ꯆꯪꯅꯤ ꯍꯥꯏ ꯑꯩ ꯉꯔꯥꯡ ꯍꯥꯏꯕꯤꯕ ꯃꯥꯅꯦ ꯑꯩꯉꯣꯟꯗ
ꯃ ꯃꯥꯇꯣ ꯋꯥꯡ ꯆꯠꯂ
ꯁꯥꯔꯗꯤ ꯌꯥꯏꯌꯦ ꯈꯣꯠꯂꯦ ꯍꯥꯏꯔꯛꯦꯕ ꯑꯗꯨꯏꯅ ꯈꯪꯗꯦꯅꯦ ꯑꯩꯈꯣꯏ ꯏ ꯆꯦ ꯃꯇꯝꯗꯗꯤ ꯦ ꯑꯦꯟꯇ꯭ꯔꯥꯟꯁ ꯊꯥꯕꯒꯨꯝ ꯇꯧꯋꯦ ꯍꯥꯏꯕ
ꯎꯝ ꯀꯨꯏꯗ꯭ꯔꯤꯌꯦ ꯀꯩꯅꯣ ꯇꯧꯔꯛꯏꯁꯦ ꯑꯗꯨ ꯊꯥꯔꯛꯏꯗꯣ ꯆꯁꯤ ꯃꯔꯤ ꯃꯉꯥ ꯑꯣꯏꯔꯝꯅꯤ ꯅꯣꯏ ꯆꯦ ꯑꯗꯨꯗ ꯇꯧꯔꯛꯄ꯭ꯔꯥ
ꯅꯠꯇꯦ ꯑꯩꯈꯣꯏꯁꯦ ꯃꯥꯁꯇꯔ ꯇꯧꯗꯦꯕꯀꯣ ꯑꯗꯨ ꯃꯥꯁꯇꯔ ꯇꯧꯕ ꯀꯥꯟꯗꯅꯦ
ꯎꯝ
ꯑꯦꯟꯇ꯭ꯔꯥꯟꯁ ꯄꯤꯕ ꯀꯥꯟꯗ ꯑꯩꯈꯣꯏꯁꯦ ꯑꯦꯛꯖꯥꯝ ꯃꯇꯝꯗꯣ ꯃꯣꯏꯅ ꯑꯦꯗꯃꯤꯠ ꯀꯥꯔꯠꯇ ꯂꯥꯟꯅ ꯏꯁꯤꯟꯕꯤꯔꯛꯑꯦꯕ
ꯎꯝ
ꯃꯣꯏ ꯑꯍꯨꯝꯃꯨꯛꯀꯤ ꯑꯗꯨꯒꯤ ꯀꯝꯄ꯭ꯂꯦꯟ ꯇꯧꯕꯗꯅ ꯆꯥꯎꯅ ꯈꯔ ꯇꯧꯈꯤꯕꯅꯦꯕ
ꯅꯣꯏ ꯏꯆꯦꯗ ꯑꯗꯨꯗꯤ ꯑꯗꯨꯝ ꯇꯧꯗꯕꯤ ꯇꯣꯛꯈ꯭ꯔꯕ
ꯇꯧꯗꯕꯤ ꯇꯧꯈ꯭ꯔꯕꯅꯦꯕ ꯑꯩꯈꯣꯏꯁꯦꯍꯟꯗꯣ ꯑꯗꯣ ꯃꯥ ꯀꯩꯅꯣꯕꯨꯗꯤ ꯏꯛꯅꯧꯒ ꯇꯧꯕꯅꯦ ꯏꯛꯅꯧ ꯈꯪꯕ꯭ꯔꯥ
ꯈꯪꯉꯤ ꯈꯪꯉ ꯑꯣꯄꯜ ꯂꯗ ꯅꯠꯇ꯭ꯔꯥ
ꯑꯥ ꯅꯥꯟꯥꯏꯇ
ꯂꯣꯏꯈ꯭ꯔꯕꯣ ꯆꯍꯤ ꯇꯧꯕ
ꯂꯣꯏꯔꯝꯕꯒꯨꯝ ꯈꯪꯗꯒꯦ ꯃꯥ ꯃꯥꯗꯤ ꯕꯤ ꯑꯦ ꯇꯧꯕꯒꯤꯀꯣ ꯀꯩꯝꯇꯧ ꯂꯩꯈ꯭ꯔꯕꯒꯤꯅꯦ ꯑꯩ ꯐꯪꯗ꯭ꯔꯦꯕ ꯀꯩꯅꯣ ꯀꯨꯏꯦꯠ ꯊꯥꯕꯗꯨꯗꯤ ꯈꯪꯗꯦ ꯑꯩꯁꯨ ꯄꯦꯠ ꯊꯥꯕꯗꯣ ꯑꯩꯈꯣꯏꯁꯦꯅ ꯍꯥꯏꯕꯤꯗꯕ ꯑꯩ ꯈꯪꯗꯦꯕ
ꯅꯪꯁꯨ ꯖꯦꯅꯔꯦꯜꯂꯥꯏꯁ ꯑꯣꯏꯔꯝꯃꯗꯤ ꯑꯩꯈꯩ ꯂꯣꯏꯅ ꯄꯨꯟꯕ ꯐꯪꯒꯅꯤꯀꯣ
ꯎꯝ ꯀꯩꯅꯣꯁꯨ ꯅꯪ ꯅꯃꯥꯟꯅꯕꯤ ꯔꯨꯝꯃꯦꯠꯇꯣ
ꯎꯝ
ꯑꯗꯨꯁꯨ ꯇꯧꯅꯤ ꯍꯥꯏꯒꯨꯝ ꯍꯥꯏꯗꯤ
ꯑ ꯍꯥꯏꯕ ꯂꯩ ꯃꯥꯁꯦ ꯇꯣꯡꯅꯦ ꯍꯥꯏꯕ
ꯑꯗꯣꯝ ꯀꯩꯅꯣꯗ ꯂꯤꯃꯤꯠ ꯂꯩꯇꯕ꯭ꯔꯣ ꯍꯥꯏꯗꯤ ꯃꯤꯒꯤ ꯂꯤꯃꯤꯠ ꯂꯩꯇꯕ꯭ꯔꯣ
ꯅꯨꯃꯤꯠ ꯂꯩꯇꯕ꯭ꯔꯥ ꯍꯥꯏꯔꯤ ꯃꯤ ꯁꯤꯠ ꯂꯧꯕꯩ ꯀꯩꯅꯣꯗꯨꯔꯣ
ꯍ
ꯂꯩ ꯀꯩꯅꯣ ꯂꯩꯗꯣꯏꯅꯦ
ꯎꯝ
ꯑꯩꯁꯨ ꯈꯪꯗꯦꯗ ꯃꯥꯔꯛꯁꯤꯒ
ꯁꯦꯂꯦꯛꯁꯟ ꯂꯤꯁꯀꯨꯝꯕ ꯊꯣꯛꯅꯤꯡꯉꯥꯏꯒꯨꯝꯕ ꯃꯇꯝ ꯂꯩꯕ꯭ꯔꯥ
ꯂꯩꯥꯏ ꯗꯣꯅ ꯃꯉꯥꯅꯤꯃꯨꯛ ꯂꯩꯔꯒ ꯑꯗꯨꯝ ꯊꯣꯛꯂꯛꯑꯅꯤ
ꯀꯝ ꯀꯟꯊꯥꯔꯤꯅꯣ
ꯀꯨꯏꯔꯦ ꯊꯥꯕ ꯃꯥꯔꯁꯇ ꯊꯥꯈꯤꯕꯅꯦ
ꯀ ꯌꯦ ꯅꯨꯖꯀꯥꯟꯗ
ꯑ ꯀꯔꯤꯕ ꯕꯤ ꯑꯦ ꯂꯣꯏꯗ꯭ꯔꯤꯀꯥꯟꯗ ꯊꯥꯔꯁꯨ ꯌꯥꯏ ꯍ ꯆꯟꯕꯩ ꯀꯥꯟꯗ ꯂꯣꯏꯔꯒ ꯇꯧꯔꯁꯨ ꯌꯥꯏ
ꯎ ꯅꯗꯤ ꯑꯔꯠꯁ ꯐꯥꯝꯅꯤꯅ ꯑꯔꯠꯁꯇ ꯐꯖꯅ ꯇꯕꯨ
ꯨꯡ ꯗꯕꯤ ꯑ ꯄꯝ ꯄꯝ ꯄꯝꯃꯦ ꯍꯥꯏꯕꯤ ꯀꯅꯤꯗ
ꯄꯥꯝꯃꯦ ꯀꯩꯅꯣ ꯅꯪꯗꯤ ꯅꯪꯒꯤ ꯁꯥꯏꯟꯁꯀ ꯑꯦ ꯑꯥꯔꯠꯁ ꯍꯥꯏꯗꯨꯕꯨ ꯅꯪꯒꯤ ꯁꯥꯏꯟꯁꯀ ꯃꯥꯗꯦꯕꯤꯤ ꯑꯃꯃ ꯪꯗꯤ ꯑꯥꯁꯀꯨꯝꯕ ꯌꯥꯝ ꯄꯛꯅꯑꯅꯕꯅꯤꯅ ꯆꯠꯂꯣ ꯐꯖꯥꯅ
ꯑꯗꯨ ꯅꯣꯏ ꯏꯃꯨꯡꯗꯤ ꯁꯥꯏꯟꯁ ꯉꯥꯛꯇꯅꯦꯀꯣ
ꯃꯥ
ꯎꯝ ꯀꯃꯥꯏꯅ ꯇꯧꯔꯣ ꯑꯥꯔꯁꯨ ꯆꯪꯉꯔꯤ
ꯑꯗꯨꯅꯦ ꯑꯩꯅ ꯍꯪꯅꯤꯡꯉꯤꯁꯤꯁꯨ
ꯌꯥꯝ ꯌꯥꯝ ꯉꯛꯄꯗꯣ ꯇꯣꯉꯥꯟꯅ ꯄꯨꯔꯥ ꯃꯣꯏꯅ ꯐꯤꯖꯤꯛꯁ ꯀꯦꯃꯤꯁꯇ꯭ꯔꯤꯗꯨ ꯂꯣꯏ ꯂꯩꯔꯒ ꯅꯪꯅ
ꯑꯗꯨꯅꯦ ꯍꯥꯏꯕ ꯃꯤꯅ ꯂꯣꯏꯪ
ꯎ
ꯑꯩ ꯀꯃꯥꯏꯅꯁ
ꯎꯝ ꯀꯥꯗꯦ ꯐꯖꯅ ꯍꯥꯏꯌꯣ
ꯅꯣꯏꯁꯦ ꯀꯩ ꯁꯕꯖꯦꯛꯇ ꯇꯧꯔꯛꯀꯦꯕ
ꯂꯣꯖꯤꯩ
ꯎꯝ
ꯇꯧꯄꯗꯤ ꯇꯧꯄꯇ ꯀ ꯀꯦꯔꯣ ꯍꯨꯡꯗꯦ ꯑꯗꯣ ꯃꯥꯅ ꯖꯤꯕ ꯍꯧꯖꯤ ꯂꯣꯡꯍꯟꯅꯤꯡꯗꯦ ꯍꯥꯏꯕꯅꯤꯀꯣ
ꯀꯅꯥ ꯀꯔꯤ ꯀꯔꯤꯒꯤꯅꯣ ꯑꯗꯨꯗꯤ
ꯂꯣꯁꯤ ꯃꯤ ꯌꯥꯝ ꯂꯧꯕꯒꯤ ꯃꯥꯁꯇꯔ ꯈꯟꯕꯗ ꯁꯦꯂꯦꯛꯁꯟ ꯃꯤ ꯌꯥꯝꯃꯟꯕꯒꯤ ꯇꯧꯋꯤ ꯍꯥꯏ ꯈꯪꯗꯦ ꯑꯗꯨꯅ ꯅꯧꯕꯅꯨ ꯁꯕꯖꯦꯛꯇꯣ ꯃꯥꯅꯗꯤ ꯃꯥ ꯁꯥꯏꯟꯁ ꯌꯥꯝ ꯄꯥꯝꯃꯅꯦꯕ
ꯎꯝ
ꯖꯂꯣꯖꯤꯗꯣ ꯁꯤꯦꯂꯦꯛꯁꯟ ꯐꯪꯗꯗꯅ ꯌꯥꯝ ꯋꯥꯅꯈꯤꯕ
ꯎꯝ
ꯑꯗꯨꯒꯤ ꯁꯂꯦꯛꯁꯟꯒꯤꯗꯣ ꯋꯥꯕꯅꯤꯅ ꯇꯧꯅꯨ ꯈꯣꯠꯅꯨ ꯃꯤꯉꯣꯟꯝ ꯂꯧꯍꯟꯅꯤꯡꯗꯦ ꯍꯥꯏꯕꯅꯦꯕ ꯃꯥꯅ
ꯎꯝ
ꯀꯅ ꯍꯥꯏꯕꯅꯦ ꯈꯪꯗꯦ
ꯁ ꯃꯊꯥ ꯁ꯭ꯋꯥꯏꯗ ꯂꯥꯏꯔꯤꯛꯀꯤ ꯋꯥꯁꯦ ꯍꯧꯔꯛꯑꯒ
ꯎꯝ ꯃꯁꯇꯔ ꯅꯪꯈꯩꯁꯤꯗꯤ ꯀꯗꯧ ꯅꯨꯡꯉꯥꯏꯅꯣ
ꯂꯧꯔꯁ ꯆ ꯍ
ꯃꯥꯃ ꯅꯪꯒꯤ ꯔꯨꯝꯃꯦꯠ ꯏꯃꯥꯟꯅꯕꯤꯗꯨꯗꯤ ꯀꯩꯁꯨ ꯔꯦꯠ ꯂꯣꯏꯒꯦ ꯐꯪꯕ꯭ꯔꯥ ꯑꯣ ꯁꯤꯦ ꯅꯍ
ꯁꯩꯇ꯭ꯌꯥ ꯃꯌꯥꯝ ꯊꯥꯗꯍꯜꯂꯣ
ꯁꯅꯥ ꯈ ꯇꯧꯗꯧ ꯔꯦꯍꯦ
ꯁꯩꯇꯌꯥꯅꯤ ꯃꯥꯅꯇ꯭ꯔꯁ ꯂꯥꯛꯀꯁ
ꯎꯝ ꯑꯗꯣ ꯅꯃꯥꯟꯅꯕꯤ ꯍꯤꯟꯗꯤ ꯂꯧꯕ ꯂꯩꯕ꯭ꯔꯣ
ꯑꯗꯨꯗꯤ ꯂꯩꯇꯦ
ꯎꯝ
ꯍꯤꯟꯗꯤ ꯂꯧꯕ ꯏꯃꯥꯟꯅꯕꯤ ꯀꯩꯗꯧꯒꯦ ꯍꯥꯏꯩꯅꯣ ꯑꯉꯥꯡ ꯑꯃꯗꯤ ꯂꯩꯌꯦ
ꯍꯤꯟꯗꯤ ꯂꯧꯔ ꯂꯅꯃ ꯑꯣꯏꯔꯗꯅꯤ ꯁꯨꯡꯃꯥꯡ ꯃꯥꯡꯉꯔꯣꯏꯅꯦ ꯍꯤꯟꯗꯤ ꯂꯧꯕ ꯃꯤꯗꯤ ꯏꯊꯛꯅ ꯐꯗꯅꯦ
ꯍꯣꯏ ꯑꯗꯨꯃꯥꯏꯅ ꯍꯥꯏꯅꯕꯗꯤ ꯍꯥꯏꯐꯦꯠ ꯇꯥꯈꯤ
ꯑꯩ ꯇꯕꯤ ꯂꯧꯖꯗꯕ
ꯅꯪ ꯈꯗ ꯑꯗꯨꯗꯤ ꯑ ꯉꯥꯡꯕꯁꯨ ꯇꯝꯅꯤꯡꯉꯦ ꯑꯗꯨꯒ ꯑꯩꯗꯤ ꯃꯈꯜ ꯃꯈꯜꯒꯤ ꯂꯣꯟꯁꯤꯡꯁꯦ ꯑꯗꯨꯝ ꯂꯣꯏꯅ ꯉꯥꯡꯕ ꯍꯩꯅꯤꯡꯉꯦ ꯍꯥꯏꯕ ꯏꯕꯒꯨꯝ ꯏꯕꯗꯤ ꯊꯣꯏꯅ ꯑꯃꯨꯛ ꯈꯟꯗ꯭ꯔꯦ ꯉꯥꯡꯕꯒꯨꯝꯕꯁꯦ ꯌꯥꯝ ꯍꯩꯅꯤꯡꯉꯦ
ꯍ ꯍꯌꯦꯌ
ꯉꯝꯗꯕ ꯋꯥꯔꯦ ꯀꯉ
ꯎꯝ
ꯉ ꯌꯥꯃꯗꯤ
ꯁꯤꯁ
ꯍ ꯅꯪ ꯄꯝ ꯂꯩ ꯍꯥꯏꯔ ꯂꯩꯇꯦ ꯍꯥꯏꯔꯣ
ꯂꯩꯃ
ꯂꯩꯌꯦ
ꯑꯥ
ꯑꯣ ꯀꯣꯂꯦꯖ ꯀꯥꯗꯦ
ꯍꯧꯖꯤꯛ ꯀꯥꯟꯂ ꯀꯣꯂꯦ ꯍꯧꯖꯤꯛ ꯀꯥꯗꯦꯃ
ꯑꯣ
ꯂꯣꯏꯅꯤꯡꯉꯩ ꯇꯝ ꯂꯩꯔꯒ ꯆꯥꯛ ꯆꯥꯔꯗꯣꯏꯅꯦꯕ ꯉꯥꯏꯇꯪ ꯂꯩꯔꯒ
ꯅꯃꯥꯟꯗꯣꯡꯈ꯭ꯔꯦ
ꯑꯣꯣꯡꯈ꯭ꯔꯦ ꯏꯅꯥꯎꯄꯤꯅꯕꯣꯦ
ꯎꯝ ꯅꯣꯏ ꯏꯅꯥꯎꯄꯤꯗ ꯑꯩꯈꯣꯏ ꯁ꯭ꯀꯨꯜꯗꯅ ꯏꯃꯥꯔꯥ ꯅꯠꯇꯦꯀꯣ
ꯐ ꯁ꯭ꯀꯨꯜ ꯇ ꯍꯗ
ꯑꯣ
ꯀ ꯇꯝꯃꯦ ꯑꯦꯅ ꯍꯧꯕꯗꯣ
ꯎꯝ ꯎꯝ ꯎꯝ ꯎꯝ ꯐꯩꯌꯦ ꯍꯥꯏꯕ꯭ꯔꯣ ꯀꯃꯥꯏꯅ ꯇꯧꯋꯤ ꯍꯥꯏꯕ꯭ꯔꯣ ꯍꯧꯖꯤꯛꯀꯥꯟ
ꯎꯝ ꯍꯧꯖꯤꯛ ꯀꯁꯨ ꯈꯥꯎꯗ ꯆ ꯐꯌꯦ ꯑꯗꯣ ꯍꯧꯖꯤꯛꯀꯥꯟ ꯁ꯭ꯀꯨꯜꯒꯤ ꯑꯉꯥꯡꯁꯤꯡꯁꯦ ꯑꯩꯈꯣꯏꯅ ꯇꯧꯔꯤꯀꯥꯟꯗ ꯑꯗꯨꯁꯨ ꯑꯗꯨ ꯌꯧꯔꯝꯒꯗ꯭ꯔꯥ ꯈꯪꯗꯦꯀꯣ ꯑꯩꯈꯣꯏ ꯇꯧꯔꯤꯀꯥꯟꯗ ꯌꯥꯝ ꯅꯨꯡꯉꯥꯏꯇ꯭ꯔꯣ ꯍꯧꯖꯤꯛꯇꯤ ꯃꯁꯛꯁꯨ ꯑꯝꯇ ꯈꯪꯅꯔꯔꯣꯏ
ꯎꯝ
ꯍꯧꯖꯤꯛꯀꯥꯟꯗ ꯑꯉꯥꯡꯁꯤꯡꯁꯦ ꯃꯁꯛ ꯑꯝꯇꯛ ꯈꯪꯉꯔꯣꯏꯉꯣ
ꯍꯥꯏꯗꯤ
ꯑꯅꯧꯕ ꯉꯥꯛꯇ ꯑꯣꯏꯕꯒꯤꯀꯣ ꯍꯥꯏꯗꯤ ꯑꯩꯈꯣꯏꯅ ꯇꯝꯃꯤꯀꯥꯟꯗꯗꯤ ꯑꯃꯁꯨ ꯑꯃꯁꯨ ꯑꯉꯥꯡꯉꯩꯗꯝ ꯈꯪꯕꯅꯦꯕ ꯍꯧꯖꯤꯛꯀꯥꯟꯗꯤ ꯑꯗꯨꯗ ꯇꯝꯃꯤ ꯍꯥꯏꯖꯔꯒꯁꯨ ꯑꯝꯇ ꯈꯪꯗꯧ ꯃꯥꯟꯗ꯭ꯔꯦ ꯍꯥꯏꯕ
ꯑ
ꯅꯨꯡꯁꯤꯗ ꯁ꯭ꯀꯨꯜꯗ ꯑꯣꯏꯅ ꯀꯥꯟ
ꯎꯝ ꯑꯅꯤꯉ
ꯍꯨꯡ ꯃꯥꯄꯟ ꯒ ꯆꯠꯂꯧ ꯃꯅ ꯎꯝꯃ ꯅꯁꯤꯦ
ꯑꯦꯁꯇ
ꯎꯝ ꯕꯅ ꯎ ꯍꯣꯏ ꯃꯥꯒꯁꯨ ꯂꯥꯛꯑꯦ ꯑꯗꯨ ꯑꯣꯏꯗꯤ ꯑꯌꯥꯝꯕꯅꯁꯨ ꯊꯤꯜꯂꯛꯏꯗꯅꯀꯣ ꯉꯉꯥꯡꯔꯀꯥꯟꯗꯗꯤ ꯃꯥꯒ ꯆꯠꯃꯤꯟꯅꯕꯁꯦ ꯀꯨꯏꯍꯧꯗꯦꯗ ꯌꯥꯝꯅ ꯑꯩꯈꯣꯏꯍꯩꯅ ꯆꯠꯄꯗꯣ ꯀꯅꯥ
ꯖꯤ
ꯀꯩ ꯄꯣ
ꯅꯨꯄꯤꯗꯣ ꯑꯥꯎ ꯔꯕꯥꯅꯤ ꯔꯕꯥꯅꯤ ꯀꯪꯉꯝꯗꯕꯒꯤ ꯁꯥꯎꯕꯗꯣ ꯌꯥꯎꯈꯤꯕꯒꯨꯝꯗꯣꯅꯦꯗꯥ
ꯍꯧꯔꯝꯗꯕꯒꯤ
ꯑꯃ ꯌꯥꯎꯔꯈꯤꯕꯒꯨꯝ ꯇꯧꯋꯦꯕ ꯑꯩ ꯅꯤꯡꯁꯤꯡꯕꯒꯨꯝ ꯇꯧꯋꯦ
ꯍꯣꯏ ꯈꯔꯒ ꯁꯥꯎꯒꯟꯅꯕꯒ
ꯑꯦ ꯍꯥꯏꯦꯛꯇꯦꯠ ꯈꯥꯎꯉꯟ ꯇꯦꯕ
ꯑꯁ ꯈꯪꯉꯦ ꯑꯩ ꯋꯥꯔꯧ ꯌꯥꯝ ꯆꯥꯎꯔꯛꯄꯅꯦ
ꯎꯝ ꯆꯥꯎꯋꯦ ꯀꯩꯅꯣ
ꯄꯨꯅꯤꯡꯕꯗ ꯌꯥꯎꯗꯏ
ꯀꯔꯤꯔꯤꯕ
ꯐꯅꯕꯨꯗꯦꯕ ꯌꯥꯝꯗꯏꯗꯣ
ꯑꯥ
ꯋꯥꯔꯧ ꯆꯥꯎꯃꯟꯕꯒꯤ
ꯅ ꯈꯨꯠ ꯆ ꯃꯗꯤ
ꯎ ꯅꯣꯡꯅꯤ